ꯍꯜꯂꯣ ꯇꯥꯏꯌꯦ ꯑꯥꯁ ꯂꯣꯏꯔꯦꯍꯦ ꯑꯩꯅ ꯇꯥꯏ ꯍꯥꯏꯔꯁꯨ ꯇꯥꯗꯕꯥ ꯃꯥꯜꯂꯦ
ꯍ° ꯍꯦ ꯑꯩꯒꯤ ꯑꯩ ꯅꯥꯁꯦ ꯈꯔ ꯄꯪꯉꯤꯔꯥ ꯈꯪꯗꯦ
ꯑꯥꯁ ꯌꯥꯔꯣꯏꯅꯦ ꯂꯥꯏꯌꯦꯡꯗ꯭ꯔꯗꯤ
ꯍꯟꯅꯨ ꯍꯟꯅꯨꯕꯥ ꯑꫭꯏꯕꯒꯤꯔꯥ ꯈꯪꯗ꯭ꯔꯦ
ꯍꯅꯨꯔꯕꯥ ꯑꯗꯨꯅꯦ ꯅꯪꯅꯥ ꯑꯉꯥꯡ ꯃꯥꯟꯗꯦ ꯑꯩꯅ ꯍꯥꯏꯔꯤꯁꯦ ꯍꯟꯅꯨꯔꯝꯅꯦꯕꯥ
ꯎꯝ ꯅꯨꯄꯥꯗꯤ ꯑꯉꯥꯡ ꯑꯣꯏꯔꯁꯨ ꯑꯗꯨꯝ ꯍꯜꯂꯦ ꯍꯥꯏꯗꯨꯅꯤꯅꯦ
ꯑꯥꯁ ꯈꯪꯗꯦ ꯗꯥ ꯅꯪꯗꯣ ꯑꯩꯅꯥ ꯉꯁꯥꯏꯗꯒꯤ ꯁꯨꯝ ꯑꯩꯅ ꯅꯪ ꯈꯣꯟꯗꫭ ꯇꯥꯕꯗ ꯍꯅꯨꯕ ꯑꯥ ꯍꯅꯨꯕ ꯍꯥꯏꯒ ꯑꯉꯥꯡꯗꯤ ꯅꯠꯇ꯭ꯔꯦ ꯅꯥ ꯍꯥꯏꯔꯤꯗꯣ
ꯑ ꯑꯗꯣ ꯆꯍꯤꯗꯥꯗꯤ ꯑ ꯀꯔꯤ ꯀꯔꯤ ꯍꯥꯏꯁꯤꯔꯥ
ꯑꯗꫭ ꯑꯗꯨꯗꯤ ꯑꯗꯨꯗꯤ ꯈꯪꯗꯦ ꯑꯩꯁꯨ
ꯍꯥꯏꯐꯦꯠꯇꯤ ꯍꯥꯏ ꯍꯥꯏꯐꯦꯠꯇꯤ ꯍꯥꯏꯕ ꯌꯥꯏꯗꯅꯥ
ꯅꯪꯗꯥ ꯀꯨꯟꯇ꯭ꯔꯨꯛ ꯀꯨꯟꯇ꯭ꯔꯦꯠ ꯑꯗꯨꯃꯥꯏꯅ ꯑꯣꯏꯔꯝꯒꯗꯧꯕ ꯃꯥꯜꯂꯦ
ꯍꯣꯏ ꯐꯖꯅꯗꯤ ꯐꯖꯅꯥ ꯈꯪꯉꯤꯍꯦ ꯅꯪꯗꯤ
ꯍꫭꯏ
ꯕꯥꯔꯗꯦ ꯅꯨꯠ ꯕꯥꯔꯗꯦ ꯅꯨꯃꯤꯠ ꯐꯥꯎ ꯈꯪꯒꯗꯕꯥ ꯃꯥꯜꯂꯦ꯫
ꯑꯗꯨ ꯑꯗꯨꯃꯅꯤ ꯍꯦꯃꯟꯗ꯭ꯔꯣ ꯅꯪꯁꯨ ꯑꯁ ꯅꯨꯡꯁꯤꯠ ꯌꯥꯝ ꯁꯤꯠꯂꯦ ꯌꯥꯝ ꯅꯨꯡꯉꯥꯏꯌꯦ ꯍꯧꯖꯤꯛ꯫
ꯑꯣ
ꯀꯔꯤ ꯍꯥꯏꯁꯤꯔ ꯉꯁꯥꯏꯈꯩ ꯀꯩ ꯍꯥꯏꯁꯤꯔ ꯀꯥꯗ ꯂꯩꯔꯒ ꯑꯣꯝ ꯆꯥꯛꯅꯔꯒ ꯁꯥꯔꯒ ꯂꯩꯕꯗꯣ ꯍꯧꯖꯤꯛ ꯈꯤꯇꯪ ꯌꯨꯝ ꯀꯥꯗꯒꯤ ꯊꯣꯛꯂꯛꯑꯒ ꯅꯨꯡꯁꯨꯠ ꯌꯥꯝ ꯁꯤꯠꯂꯤꯅꯦ ꯏꯪ ꯏꯪ ꯂꯥꯎꯋꯦ ꯅꯨꯡꯉꯥꯏꯌꯦ ꯈꯨꯟ ꯅꯤꯡꯁꯤꯡꯉꯦ
ꯍꯧꯖꯤꯛ ꯍꯟꯗꯛꯁꯦ ꯈꯨꯟ ꯈꯨꯟꯗꯁꯨ ꯅꯨꯡꯁꯤꯠ ꯁꯤꯠꯄ ꯃꯇꯝꯗꯣ
ꯑꯥ
ꯑꯗꯨ ꯌꯧꯔꯛꯑꯦꯕ ꯅꯨꯉꯥꯏꯈ꯭ꯔꯦ ꯍꯟꯗꯛꯇꯤ
ꯅꯣꯏꯗꯤ ꯍꯩꯅꯧ ꯑꯥ ꯑꯩꯔꯣ ꯂꯥꯛꯀꯅꯤ ꯑꯗꯨꯝ
ꯅꯪ ꯀ꯭ꯔꯤꯁꯃꯁꯇꯤ ꯂꯥꯛꯀꯗ꯭ꯔꯣ
ꯑꯁ ꯂꯥꯛꯇ꯭ꯔꯗꯤ ꯀꯩꯅꯣ ꯑꯗꯨꯒꯨꯝꯕꯗꯣ ꯀꯃꯥꯏꯅ ꯃꯤꯁ ꯇꯧꯒꯦꯔꯣ
ꯂꯩꯁꯥꯕꯤꯁꯤꯡꯁꯦ ꯄꯩꯁꯥ ꯇꯥꯕꯨ ꯇꯥꯔꯗꯤ ꯀ꯭ꯔꯤꯁꯃꯁꯇꯨ ꯃꯊꯧ ꯇꯥꯗꯦ ꯍꯥꯏꯕꯁꯨ ꯃꯤꯁꯨ ꯂꯩꯌꯦꯕ
ꯈꯪꯗꯦ ꯑꯩꯗꯤ ꯑꯩꯗꯤ ꯂꯥꯛꯀꯅꯤ ꯑꯩꯗꯤ ꯑꯗꯨꯒꯨꯝꯕꯗꯣ ꯑꯁ ꯌꯥꯝ ꯄꯥꯝꯃꯦ ꯂꯥꯛꯇꯕ ꯌꯥꯔꯣꯏꯍꯦ ꯑꯩꯈꯣꯏ ꯑꯩꯈꯣꯏ ꯏꯃꯥꯈꯣꯏꯅꯁꯨ ꯂꯥꯛꯑꯣ ꯂꯥꯛꯑꯣꯅ ꯑꯗꯨꯝ ꯍꯥꯏꯔꯛꯀꯅꯤꯕ
ꯑꯣ ꯅꯪꯗꯤ ꯅꯪꯒꯤ ꯆꯍꯤ ꯈꯨꯗꯤꯡ ꯂꯥꯛꯄ꯭ꯔꯕ
ꯑꯗꯨꯝ ꯂꯥꯛꯑꯦ ꯀꯩꯅꯣ
ꯑꯣ
ꯑꯥ ꯅꯣꯏ ꯌꯨꯝꯗꯤ ꯍꯩꯅꯧꯒꯨꯝꯕ ꯄꯥꯟꯗ꯭ꯔꯣ
ꯆꯥꯅꯤꯡꯕ꯭ꯔꯣ
ꯑꯁ ꯑꯩꯗꯤ ꯍꯩꯅꯧ ꯌꯥꯝ ꯄꯥꯝꯕꯅꯤꯅꯦ
ꯍꯩꯅꯧ ꯂꯩꯗ꯭ꯔꯣ ꯅꯣꯏꯗ
ꯂꯩꯇꯦ
ꯍꯩꯅꯎ ꯍꯩꯅꯎꯁꯦ ꯂꯣꯏꯁꯤꯜꯂꯛꯑꯦꯅꯦ
ꯍꯣꯏ ꯂꯣꯏꯁꯤꯜꯂꯛꯑꯦ ꯂꯣꯏꯁꯤꯟꯕ ꯇꯥꯏꯃꯤꯡ ꯑꯣꯏꯔꯦꯕ ꯍꯥꯟꯅꯗꯤ ꯀꯩ ꯍꯥꯏꯁꯤꯔꯥ ꯑꯁꯤꯋꯥꯏꯗꯗꯤ ꯑꯗꯨꯒ ꯌꯣꯜꯂꯦ ꯇꯥꯡꯉꯦ
ꯑꯣ ꯀꯦꯖꯤꯗꯤ ꯌꯣꯟꯕ꯭ꯔꯣ
ꯀꯦꯖꯤ ꯀꯦꯖꯤꯗ ꯆꯠꯄꯅꯦ ꯑꯗꯣ ꯇꯥꯡꯉꯦꯕ ꯑꯗꯣ ꯀꯦꯖꯤꯗ ꯅꯠꯇ꯭ꯔꯁꯨ ꯑꯆꯧꯕ ꯑꯃ ꯑꯃꯨꯟꯕꯗꯣ ꯑꯆꯧꯕꯗꯣ ꯑꯗꯨꯗ ꯊꯥꯔꯇꯤ ꯍꯥꯏ ꯑꯃꯈꯛꯇꯗ
ꯑꯩꯈꯣꯏꯗꯤ ꯑꯗꯨꯝ ꯐꯔꯤꯗ ꯆꯥꯔ ꯂꯩꯔꯕꯅꯦ ꯍꯧꯖꯤꯛ
ꯑꯗꯨ ꯅꯣꯏ ꯍꯩꯅꯣ ꯈꯛꯇꯔꯣ ꯑꯇꯣꯞꯄꯗꯤ ꯄꯥꯟꯗ꯭ꯔꯣ
ꯑꯁ ꯌꯥꯝ ꯄꯥꯜꯂꯦꯗ ꯆꯝꯄ꯭ꯔꯥꯁꯨ ꯆꯥꯕ ꯍꯧꯕ ꯌꯥꯔꯦ
ꯑꯁ ꯑꯩꯅ ꯄꯥꯝꯕ ꯈꯛꯇꯗꯤ ꯅꯣꯏ ꯏꯃꯨꯡꯁꯦ ꯊꯥꯕ ꯃꯥꯜꯂꯦ
ꯑꯩꯁꯨ ꯆꯥꯅꯤꯡꯉꯦ ꯑꯁ ꯆꯝꯕ꯭ꯔꯥꯗꯤ ꯌꯥꯝ ꯄꯥꯝꯃꯦ ꯀꯩꯅꯣ ꯑꯁꯦꯡꯕ ꯑꯥ ꯆꯝꯄ꯭ꯔꯥ ꯑꯁꯦꯡꯕꯗꯨꯅꯤꯀꯣ
ꯍꯣꯏ ꯍꯣꯏ
ꯅꯤꯝꯕꯨ ꯅꯠꯇꯦꯀꯣ
ꯑꯣ ꯈꯔ ꯄꯤꯛ ꯈꯔ ꯄꯤꯛ ꯌꯥꯝꯅ ꯄꯤꯛꯄꯁꯨ ꯅꯠꯇꯕꯀꯣ ꯊꯤꯟꯗꯤ ꯌꯣꯠꯀꯅꯨ ꯀꯣ
ꯑꯩꯗꯤ ꯌꯣꯛꯈ꯭ꯔꯕꯅꯦ ꯍꯧꯖꯤꯛ
ꯑꯁ ꯑꯗꯨꯗꯤ ꯁꯣꯏꯔꯦꯍꯦ ꯑꯗꯨꯗꯤ ꯂꯤꯆꯤꯗꯤ ꯂꯣꯏꯈ꯭ꯔꯦ
ꯑꯗꯣ ꯄꯥꯟꯕꯨ ꯄꯥꯟꯕ꯭ꯔꯕ
ꯂꯤꯆꯤꯁꯨ ꯌꯥꯝ ꯂꯩꯌꯦꯅ ꯍꯩꯗꯤ ꯑꯩꯁꯨ ꯍꯩꯗꯤ ꯑꯩꯁꯨ ꯄꯥꯝꯕꯅꯤꯅ ꯍꯩꯗꯤ ꯐꯖꯅ ꯊꯥꯏꯑꯕ
ꯍꯩꯌꯦ ꯑꯩꯌꯥ ꯅꯣꯏꯗꯤ ꯑꯣ ꯑꯣ ꯍꯩꯥ ꯍꯩꯔꯥ ꯌꯥꯝꯌꯥꯝꯕꯁꯦ ꯐꯩꯌꯦ ꯍꯧꯖꯤꯛꯀꯥꯟꯗꯤꯀꯣ ꯍꯧꯖꯤꯛꯀꯥꯟꯗꯤ ꯂꯩꯔ ꯆꯥꯗꯣꯏꯁꯔꯨꯛ ꯌꯨꯝꯗ ꯍꯧꯕꯗ ꯆꯥꯅ ꯍꯦꯟꯅ ꯍꯥꯎꯕꯅꯦ ꯂꯩꯕꯗꯤ ꯃꯣꯏꯅ ꯍꯤꯗꯥꯛ ꯑꯃ ꯑꯃ ꯁꯤꯖꯤꯟꯅꯔꯒ ꯑꯗꯨꯝ ꯀꯥꯞꯄꯦꯅꯀꯣ
ꯎꯝ
ꯑꯗꯣ ꯑꯩꯗꯤ ꯆꯥꯅꯤꯡꯉꯦ ꯑꯩꯈꯣꯏꯗ ꯑꯩꯈꯣꯏꯁꯨ ꯍꯥꯟꯅ ꯆꯝꯄ꯭ꯔꯥ ꯄꯥꯜꯂꯝꯃꯦꯕꯀꯣ ꯑꯗꯣ ꯁꯤꯈ꯭ꯔꯦꯕ ꯄꯥꯝꯕꯤꯗꯣ ꯇꯤꯟ ꯆꯪꯃꯦ ꯇꯤꯟ ꯆꯥꯏ ꯍꯥꯏꯕ ꯈꯪꯗꯦ
ꯇꯤꯟ ꯆꯪꯕꯗꯣ ꯐꯖꯅ ꯌꯦꯡꯁꯤꯟꯗꯕꯒꯤ ꯑꯣꯏꯔꯝꯅꯤꯅꯦ
ꯈꯪꯗꯦ ꯑꯩꯗꯤ ꯑꯗꯨꯒꯨꯝꯕꯗꯣ
ꯎꯝ ꯄꯥꯝꯕꯤꯗ ꯇꯤꯟ ꯆꯪꯕꯅꯦꯕ
ꯑ ꯑꯗꯣ ꯃꯣꯏꯅ ꯀꯔꯤ ꯍꯥꯏꯕ ꯑꯃ ꯇꯧꯕꯤꯗꯕꯒꯤꯅꯦ ꯍꯥꯏ ꯑꯗꯣ ꯑꯩꯁꯨ ꯈꯪꯗꯦ ꯑꯗꯣ ꯀꯩꯅꯣ ꯇꯧꯈ꯭ꯔꯦ ꯍꯧꯖꯤꯛꯇꯤ ꯂꯩꯇ꯭ꯔꯦ ꯀꯨꯏꯔꯦ ꯆꯍꯤ ꯑꯍꯨꯝꯃꯨꯛ ꯁꯨꯔꯦ ꯑꯍꯨꯝ ꯃꯔꯤ ꯁꯨꯔꯝꯃꯅꯤꯗ ꯑꯩꯅ ꯑꯩꯅ ꯈꯪꯕꯗ
ꯑ
ꯑꯗꯣ ꯑꯁ ꯑꯩꯈꯣꯏ ꯑꯗꯨ ꯂꯩꯔꯦꯀꯅꯤ ꯃꯤ ꯌꯥꯝ ꯂꯥꯛꯄ ꯍꯦ ꯍꯦꯛꯄ ꯑꯗꯨꯗꯣ ꯑꯁ ꯍꯥꯎꯕꯤꯀꯣ
ꯑꯣ ꯍꯣ
ꯑꯗꯣ ꯑꯩꯈꯣꯏꯁꯨ ꯀꯩꯅꯣ ꯀꯣꯝꯂꯥꯁꯨ ꯄꯥꯜꯂꯝꯃꯦꯕ
ꯎꯝ
ꯑꯗꯣ ꯀꯣꯂ ꯄꯥꯕꯤꯁꯨ ꯁꯤꯈ꯭ꯔꯦ
ꯍꯧꯖꯤꯛꯇꯤ ꯑꯃꯇ ꯂꯩꯇ꯭ꯔꯦ
ꯍꯧꯖꯤꯛꯇꯤ ꯍꯩꯅꯧꯕꯨꯗꯤ ꯑꯃꯒꯨꯝꯕ ꯂꯩꯔꯝꯒꯅꯤꯕ ꯄꯥꯝꯕꯤꯗꯣ ꯌꯥꯝꯗ꯭ꯔꯦꯗ ꯑꯁ ꯑꯗꯨꯒ ꯄꯄꯌꯥꯗꯣ
ꯎꯝ
ꯑꯗꯨꯁꯨ ꯂꯩꯌꯦ ꯑꯗꯨ ꯈꯛꯇꯪ ꯉꯥꯏꯔꯦ ꯑꯇꯩꯗꯤ ꯀꯩꯝꯇ ꯂꯩꯇ꯭ꯔꯦꯗ ꯃꯥꯔꯤꯅ
ꯎꯝ
ꯑꯩꯈꯣꯏ ꯑꯕꯣꯛꯇꯣ ꯃꯥꯗꯤ ꯑꯗꯨꯒꯨꯝꯕ ꯊꯥꯕꯗꯣ ꯍꯦꯟꯖꯥꯡ ꯅꯥꯄꯤꯒꯨꯝꯕ ꯊꯥꯕ ꯌꯥꯝ ꯄꯥꯝꯅꯩ ꯑꯗꯣ ꯃꯥꯗꯣ ꯁꯣꯟ ꯁꯣꯟꯗ ꯑꯍꯜ ꯑꯣꯏꯕꯩꯀꯣ
ꯎꯝ ꯅꯪ ꯅꯪꯁꯨ ꯊꯥꯕ ꯌꯥꯔꯦꯅꯦ ꯍꯧꯖꯤꯛꯇꯤ
ꯑꯩꯗꯤ ꯂꯩꯇꯕꯒꯤꯅꯤꯅ ꯑꯗꯣ
ꯑꯗꯨ ꯈ꯭ꯔꯤꯁꯃꯥꯁ ꯃꯇꯝꯗꯗꯤ ꯂꯥꯛꯑꯦ
ꯑꯗꯣ ꯑꯩꯅ ꯁꯦꯝꯕꯤꯔꯁꯨꯀꯣ ꯑꯁ ꯏꯃꯥ ꯍꯣꯏꯅ ꯇꯧꯒꯅꯨ ꯑꯗꯨ ꯇꯧꯅꯨ ꯑꯗꯨ ꯀ ꯑꯗꯨꯝ ꯀꯩꯅꯣ ꯇꯧꯒꯅꯤ ꯁꯣꯏ ꯑꯗꯨꯅꯤ ꯂꯩꯕꯥꯛꯇꯣ ꯐꯠꯇꯦ ꯈꯣꯠꯇꯦ ꯑꯗꯨꯝ ꯍꯥꯏꯌꯦꯅ
ꯍꯩ ꯊꯥꯕꯁꯤꯁꯨ ꯌꯥꯝ ꯅꯨꯡꯉꯥꯏꯌꯦꯕꯀꯣ ꯃꯍꯩ ꯆꯥꯔꯝꯗꯥꯏꯗꯣ ꯑꯗꯨꯗꯅꯦꯕ ꯅꯨꯡꯉꯥꯏꯔꯤꯁꯦ
ꯅꯪꯗꯤ ꯌꯥꯝ ꯐꯩꯩꯅ ꯍꯩꯅꯧ ꯌꯥꯝꯌꯥꯝ ꯂꯩ ꯍꯩꯔ ꯌꯥꯝ ꯂꯩꯕꯅꯤꯅ ꯌꯨꯝꯗ
ꯌꯥꯝ ꯂꯩꯌꯦ ꯆꯍꯤ ꯆꯨꯞꯄ ꯆꯥꯕ ꯌꯥꯅꯕ ꯑꯩꯗꯤ ꯊꯥꯕꯅꯦ
ꯑꯁ ꯑꯩꯈꯣꯏꯁꯨ ꯊꯥꯕꯤꯌꯣ
ꯍꯣꯏ ꯁꯣꯏꯗꯩ ꯊꯥꯒꯅꯤ ꯍꯩꯅꯧ ꯂꯩꯌꯦ ꯈꯨꯝ ꯊꯥꯏ ꯍꯥꯏꯕꯗꯣ ꯑꯗꯨꯁꯨ ꯊꯥ ꯑꯗꯨꯁꯨ ꯂꯩꯑꯦ ꯆꯝꯄ꯭ꯔꯥ ꯂꯩꯑꯦ ꯀꯣꯝꯂꯥ ꯂꯩꯑꯦ
ꯅꯨꯡꯉꯥꯡꯍꯩꯗꯨꯔꯣ ꯑꯁ ꯑꯩꯗꯤ ꯄꯥꯝꯃꯦ ꯑꯗꯨꯁꯨ ꯌꯥꯝ ꯍꯥꯎꯋꯦ ꯅꯨꯡꯉꯥꯡꯍꯩꯗꯣ
ꯑ ꯍꯩꯀ꯭ꯔꯨ ꯍꯩꯀ꯭ꯔꯨꯁꯨ ꯂꯩꯌꯦ ꯂꯩꯗ ꯆꯍꯤ ꯆꯨꯞ ꯄ ꯌꯥꯎꯕꯅꯤ ꯆꯥꯕ
ꯑꯁ ꯑꯗꯣ ꯅꯪ ꯑꯩ ꯈꯪꯅꯕꯁꯦ ꯌꯥꯝ ꯐꯩꯌꯦ ꯌꯥꯝ ꯐꯩ ꯍꯥꯏꯕꯗꯤ ꯅꯪꯒꯤꯁꯨ ꯀꯥꯟꯅꯕꯁꯨ ꯌꯥꯎꯔꯛꯀꯅꯤ ꯑꯩꯒꯤꯁꯨ ꯀꯥꯟꯅꯕꯁꯨ ꯌꯥꯎꯔꯛꯀꯅꯤ
ꯑꯗꯨꯅꯦ ꯑꯗꯨꯅꯦ
ꯑꯗꯨꯅ ꯑꯩꯈꯣꯏꯒꯤꯁꯨ ꯄꯥꯝꯕꯤ ꯍꯩ ꯔꯥ ꯈꯔ ꯊꯥꯕꯤꯌꯨ
ꯊꯥꯒꯦꯅꯦ ꯊꯥꯒꯦꯅꯦ
ꯍꯥꯏꯗꯤ ꯍꯩꯅꯧꯁꯦ ꯑꯍꯥꯎ ꯑꯍꯥꯎ ꯑꯍꯥꯎꯕꯁꯨ ꯂꯩꯌꯦ ꯑꯍꯥꯎꯗꯕꯁꯨ ꯂꯩꯅꯀꯣ ꯁꯤꯟꯕ ꯁꯤꯟꯗꯕ ꯑꯗꯨ ꯅꯣꯏꯗꯤ ꯁꯤꯟꯕ꯭ꯔꯣ
ꯁꯤꯟꯕꯗꯣ ꯃꯨꯟꯕ ꯃꯇꯝꯗ ꯍꯦꯟꯅ ꯍꯥꯎꯕꯅꯦ
ꯑꯁ ꯑꯩꯗꯤ ꯑꯁꯤꯟ ꯑꯩꯗꯤ ꯑꯃꯨꯟꯕꯁꯦ ꯀꯌꯥ ꯄꯥꯝꯗꯦꯕ
ꯎꯝ
ꯑꯩꯗꯤ ꯎꯝ ꯑꯁꯤꯟꯕꯗ ꯍꯦꯟꯅ ꯍꯥꯎꯋꯦ ꯍꯥꯏꯗꯤ ꯑꯃꯦꯠꯄ ꯆꯥꯕꯒꯨꯝꯕ ꯍꯥꯏꯗꯤ ꯑꯆꯥꯔꯒꯨꯝꯕ ꯁꯦꯝꯃꯒ ꯊꯝꯅꯤꯉꯦ ꯑꯩꯈꯣꯏꯒꯤꯗꯤ ꯌꯥꯝꯗ ꯃꯤꯅ ꯎꯄꯥꯏ ꯂꯩꯇꯕꯒꯤ
ꯎꯝ ꯎꯝ
ꯑꯩꯈꯣꯏꯗꯤ ꯂꯩꯔ ꯂꯩꯔ ꯑꯗꯨꯝ ꯆꯥꯔꯦꯗ ꯅꯣꯡꯉꯥꯡꯈꯩꯁꯨ ꯂꯩꯔ ꯆꯥꯏꯌꯦ ꯑꯇꯩ ꯑꯇꯩꯁꯨ ꯂꯩꯔ ꯂꯣꯏꯅ ꯆꯥꯏꯑꯦ
ꯎꯝ ꯑꯩ ꯑꯩ ꯑꯩ ꯊꯥꯕꯤꯔꯅꯦ ꯂꯩꯔꯨꯅꯨꯀꯣ ꯍꯟꯗꯛꯇꯤ
ꯍꯣꯏ ꯑꯁ ꯌꯥꯝ ꯅꯨꯡꯉꯥꯏꯌꯦ
ꯑꯁ
ꯍꯧꯖꯤꯛꯇꯒꯤ ꯍꯧꯖꯤꯛꯇꯒꯤ ꯍꯔꯥꯎꯈ꯭ꯔꯦ
ꯅꯪꯅ ꯍꯔꯥꯎꯕꯗꯣ ꯑꯩꯅ ꯇꯥꯕꯗ ꯅꯪꯉꯣꯟꯗꯒꯤ ꯑꯩꯅ ꯌꯥꯝꯅꯥ ꯍꯦꯟꯅ ꯍꯔꯥꯎꯕꯅꯤ
ꯑꯆꯥ ꯈꯅꯥꯎꯁꯨ ꯌꯥꯝ ꯅꯨꯡꯉꯥꯏꯇꯦ
ꯑꯩ ꯑꯩꯅ ꯀꯩ ꯍꯥꯏꯅꯤ ꯁꯣꯔ ꯁꯥꯡꯅ ꯆꯤꯡꯉꯨꯔꯗꯤ ꯋꯥ ꯉꯥꯡꯉꯦ ꯇꯧꯔꯀꯥꯟꯗ ꯍꯦꯛ ꯇ ꯂꯣꯛ ꯈꯨꯅꯤꯡꯕ ꯐꯥꯎꯕꯗꯣ
ꯎꯝ
ꯑꯗꯨꯃꯥꯏꯅ ꯇꯧꯌꯦꯕ
ꯍꯤꯗꯛ ꯆꯧꯅꯦ
ꯑ ꯉꯁꯤ ꯈꯛꯇ ꯇꯧꯕꯤꯅꯀꯣ ꯍꯣꯔ ꯍꯣꯔꯦꯟ ꯃꯑꯣꯡ ꯌꯦꯡꯉꯒ ꯀꯩꯅꯣ ꯇꯧꯒꯦ ꯍꯤꯗꯥꯛꯇꯣ ꯆꯥꯒꯦ ꯀꯩꯁꯨ ꯇꯧꯗ꯭ꯔꯗꯤ ꯑꯩ ꯆꯥꯔꫭꯏꯗ ꯍꯥꯏꯗꯤ ꯍꯤꯗꯥꯛꯇꯣ ꯄꯪꯁꯥ ꯆꯥꯕꯁꯨ ꯐꯠꯇꯦꯕ ꯃꯣꯏꯗꯤ ꯀꯩ ꯍꯥꯏꯒꯅꯤ ꯃꯈꯜ ꯃꯈꯜ ꯌꯥꯝ ꯍꯥꯞꯄꯅꯦꯅꯀꯣ ꯀꯤꯜꯇꯣꯜꯅꯤꯅ ꯑꯗꯣ ꯑꯃ ꯑꯃ ꯑꯗꯨꯅ ꯈ꯭ꯋꯥꯏ ꯕꯦꯁꯁꯤ ꯑꯩꯈꯣꯏ ꯊꯥꯏꯅꯒꯤ ꯑꯍꯜ ꯂꯃꯟ ꯑꯍꯜ ꯂꯃꯟꯁꯤꯡꯅ ꯑꯁꯤ ꯊꯛꯑꯣ ꯁꯨꯃꯥꯏꯅ ꯇꯧꯔꯒ ꯊꯛꯑꯣ ꯑꯁꯤꯅ ꯐꯝꯅꯦ ꯁꯤꯡꯇꯧꯔ ꯊꯛꯑꫭ ꯑꯥꯗꯨꯃꯥꯏ ꯍꯥꯏꯕꯗꯣ
ꯎꯝ
ꯑꯗꯨꯒꯨꯝꯅ ꯍꯦꯟꯅ ꯐꯩꯌꯦ
ꯁꯤꯡ ꯁꯤꯡꯗ ꯁꯤꯡꯗ ꯑꯥ ꯊꯨꯝ ꯊꯨꯝꯒ ꯇꯦꯁ ꯇꯧ ꯅꯪꯒꯤꯗꯣ ꯗꯣꯛꯇ ꯗꯣꯛꯇꯔꯗꯤ ꯅꯠꯇꯤꯀꯣ
ꯑꯧ ꯑꯍꯜ ꯂꯃꯟꯁꯤꯡꯅ ꯍꯥꯏꯗ ꯐꯕꯅꯦ ꯐꯁꯨ ꯐꯕꯅꯦ ꯑꯁꯤꯡꯒꯤ
ꯎꯝ ꯑꯣ ꯁꯤꯡꯗꫭ ꯑꯩꯈꯣꯏ ꯆꯤꯡꯗꯗꯤ ꯁꯤꯡꯗꯣ ꯂꯥꯎꯔꯒꯀꯣ
ꯊꯨꯝꯒ ꯆꯥꯏꯗꯅ ꯑꯗꯨꯁꯨ ꯐꯕꯅꯦꯕ
ꯐꯝꯅꯦ ꯑꯗꯣ ꯑꯩꯗꯤ ꯀꯩ ꯍꯥꯏꯁꯤꯔꯥ ꯃꯦꯗꯤꯀꯦꯜꯒꯤ ꯂꯥꯏꯟꯗ ꯂꯩꯔꯁꯨ ꯑꯗꯨꯝ ꯊꯥꯏꯅꯒꯤ ꯇꯧ ꯄꯣꯠꯇꯣ ꯑꯗꯨꯃꯥꯏꯅ ꯇꯧꯅ ꯍꯦꯟꯅ ꯐꯩꯅ ꯈꯜꯂꯦꯕ ꯍꯥꯏꯗꯤ ꯍꯤꯗꯥꯛ ꯌꯥꯝ ꯄꯥꯛ ꯆꯥꯅꯤꯡꯗꯦꯕ ꯂꯩꯔꯨꯔꯅꯦ ꯑꯗꯨꯁꯨ ꯅꯣꯡꯃ ꯈꯛꯇꯪ ꯆꯥꯔꯒ ꯑꯗꯨꯝ ꯇꯣꯛꯈꯤꯅꯦꯕ
ꯗꯤ ꯀꯥꯟꯅꯗꯦꯕ ꯑꯗꯨꯅ ꯁꯨꯃꯥꯏꯅ ꯍꯥꯏꯗꯤ ꯁꯤꯡꯒꯨꯝꯕ ꯑꯗꯨꯃꯥꯏ ꯊꯨꯝꯒꯨꯝꯕ ꯇꯧꯔꯒ ꯅꯨꯡꯉꯥꯏꯇꯕ ꯃꯇꯥꯡꯗꯣ ꯐꯤꯚꯔꯒꯨꯝꯕ ꯇꯧꯕ ꯂꯣꯛ ꯌꯥꯝ ꯈꯨꯃꯟꯅꯗꯤ ꯀꯩ ꯍꯥꯏꯁꯤꯔ ꯆꯅꯝꯗꯣ ꯇꯧꯔꯒ ꯈꯅꯥꯎꯗ ꯌꯣꯝꯕꯤꯗꯣ ꯑꯗꯨꯃꯥꯏ ꯇꯧꯔꯦꯕ ꯍꯥꯏꯗꯤ
ꯑꯩꯈꯣꯏ ꯏꯃꯥꯅꯩ ꯑꯃꯨꯛ ꯍꯦꯛ ꯍꯦꯛ ꯍꯥꯏꯕꯅꯤꯅ
ꯑꯗꯨꯗꯤ ꯅꯪꯁꯦ ꯑꯗꯨꯗꯤ ꯅꯪꯁꯦ ꯃꯥꯏꯕꯤ ꯑꯣꯏꯕ ꯌꯥꯔꯅꯤꯅꯦ
ꯑꯁ ꯑꯗꯨꯃꯨꯛꯇꯤ ꯇꯜꯂꯦ ꯅꯪꯁꯨ
ꯈꯔ ꯍꯟꯅꯨꯔꯒ ꯅꯪꯁꯦ ꯑꯣꯏꯗꯤ ꯑꯣꯏꯔꯝꯗꯧꯕ ꯃꯥꯜꯂꯦ
ꯇꯜꯂꯦꯀꯣ ꯑꯁ ꯑꯩꯩꯅ ꯄꯥꯝꯅꯕꯣꯗꯨ ꯅꯪꯅ ꯍꯥꯏꯔꯦ ꯑꯁ
ꯑꯣꯏꯅꯤꯡꯗꯦꯀꯣ ꯑꯗꯨꯗꯤ
ꯅꯪꯅ ꯍꯥꯏꯔꯤꯗ ꯆꯤꯡꯒꯤ ꯄꯣꯠꯁꯦ ꯌꯥꯝꯅ ꯄꯥꯝꯅꯕꯒꯤ ꯆꯨꯝꯅ ꯁꯨꯝ ꯍꯥꯏꯔꯛꯄꯅꯤꯗ
ꯎꯝ ꯑꯗꯨ ꯄꯥꯝꯕꯅꯤ ꯄꯥꯝꯕꯅꯤ ꯑꯗꯣ ꯑꯗꯨꯃꯛꯇꯤ ꯇꯧꯕꯗ ꯇꯜꯂꯤ ꯑꯩꯁꯨ
ꯃꯗꯨꯁꯨ ꯌꯥꯝ ꯐꯕꯅꯤꯅꯦ
ꯐꯩꯌꯦ ꯑꯗꯨ ꯑꯣꯏꯔꯁꯨ ꯀꯤꯖꯌꯦ ꯑꯩꯗꯤ ꯇꯜꯂꯦ
ꯍꯩꯗꯨꯗꯤ ꯇꯧꯑꯣꯅꯦ
ꯏꯁꯁ ꯃꯤ ꯅꯥꯕꯗꯣ ꯐꯍꯜꯂꯒ ꯌꯥꯝ ꯃꯤꯅ ꯍꯔꯥꯎꯅ ꯆꯠꯄꯗꯣ ꯅꯪ ꯌꯦꯡꯒꯔꯦ ꯑꯃꯨꯛ ꯅꯨꯡꯉꯥꯏꯔꯅꯦꯕ ꯅꯪ ꯕꯣꯔ ꯌꯥꯝ ꯐꯪꯂꯔꯅꯦꯕ
ꯑꯦ ꯑꯗꯣ ꯐꯗꯤ ꯐꯩꯌꯦ ꯐꯠꯇꯦ ꯍꯥꯏꯕꯁꯨ ꯅꯠꯇꯦ ꯑꯗꯣ ꯑꯩꯗꯤ ꯑꯗꯨꯗꯤ ꯇꯜꯂꯦ ꯑꯩꯗꯤ ꯀꯩ ꯍꯥꯏꯁꯤꯔꯥ ꯑꯁ ꯑꯗꯨꯃꯛꯇꯤ ꯑꯩꯅ ꯄꯥꯝꯕꯁꯨ ꯑꯣꯏꯗꯦꯕ
ꯑꯣ ꯐꯒꯤ ꯇꯧꯕꯅꯤꯗ
ꯎꯝ ꯍꯣꯏ ꯑꯩꯁꯨ ꯍꯣꯏ ꯀꯩꯁꯨꯕꯨꯗꯤ ꯈꯟꯗꯦꯗ ꯑꯗꯨ ꯑꯣꯏꯔꯁꯨ ꯑꯩꯅ ꯄꯥꯝꯕꯗꯤ ꯑꯣꯏꯗꯦꯕ ꯑꯗꯨꯒꯨꯝꯕꯗꯤ
ꯑꯗꯣ ꯅꯪꯁꯦ ꯋꯥ ꯉꯥꯡꯕꯗꯤ ꯍꯌꯦꯀꯣ
ꯅꯪꯗꯤ ꯍꯩꯇ꯭ꯔꯣ ꯅꯪꯁꯨ ꯍꯩ ꯅꯪ ꯅꯪꯁꯨ ꯍꯩꯔꯤꯗꯤ
ꯑꯩꯁꯨ ꯍꯩꯌꯦ ꯍꯩꯇꯦꯗꯤ ꯇꯨꯗ ꯍꯥꯏꯕ ꯅꯠꯇꯦ ꯍꯩꯌꯦ ꯑꯗꯨꯁꯨ ꯑꯩꯗꯤ
ꯆꯠꯂꯣꯗ ꯅꯪꯅ ꯍꯩ ꯍꯦꯜꯂꯦꯗ
ꯑꯩꯁꯦ ꯑꯩꯅ ꯑꯩꯅ ꯋꯥ ꯉꯥꯡꯕꯁꯦ ꯃꯤꯅ ꯍꯥꯏꯕꯅꯦꯕ ꯇꯥꯕꯗ ꯌꯥꯝ ꯀꯥꯟꯅꯤ ꯅꯨꯡꯉꯥꯏꯌꯦ ꯋꯥꯔꯤ ꯁꯥꯟꯅꯕ ꯅꯨꯡꯉꯥꯏꯌꯦꯅ ꯑꯗꯨꯝ ꯍꯥꯏ
ꯑꯁꯦꯡꯕ ꯅꯨꯡꯉꯥꯏ